ꯍꯜꯂꯣ
ꯍꯜꯂꯣ ꯍꯜꯂꯣꯂꯣ ꯌꯥꯕ꯭ꯔꯣ
ꯍꯂꯣ ꯑꯣ ꯇꯥꯏꯌꯦ ꯇꯥꯏꯌꯦ ꯍꯜꯂꯣ ꯇꯥꯏꯌꯦ
ꯑ ꯆꯥꯛ ꯆꯥꯔꯕ
ꯆꯥꯗ꯭ꯔꯤ ꯅꯣꯏꯗꯤ
ꯑꯩꯗꯤ ꯆꯥꯈ꯭ꯔꯦ
ꯑꯣ
ꯊꯦꯡꯉꯦꯅꯦ ꯅꯪꯁꯦ
ꯑꯣꯏꯣꯏ
ꯀꯥꯏ
ꯑꯦ
ꯍꯖꯥꯡ ꯊꯣꯡꯔꯤꯅꯣ
ꯅꯣꯏꯗꯤ ꯀꯩ ꯃꯊꯦꯜ ꯆꯥꯔꯒꯦ
ꯑꯁ ꯑꯥꯏꯗ
ꯑꯩ ꯃꯊꯦꯟ ꯆꯥꯔꯒꯦ
ꯉꯁꯤ ꯑꯥꯔꯖꯦꯟꯇꯤꯅꯥ ꯕꯣꯜ ꯉꯝꯕ ꯑꯣꯏꯅ ꯌꯦꯟ ꯆꯥꯏꯅꯦ ꯑꯩꯗꯤ
ꯑꯦꯁ ꯌꯥꯝ ꯍꯥꯎꯋꯤꯅꯦꯀꯣ ꯅꯣꯏꯗꯤ ꯑꯥꯔꯖꯦꯟꯇꯤꯅꯥꯒꯤ
ꯅꯪꯀ ꯅꯪꯀꯅ ꯄꯨꯁꯄꯣꯇꯋꯦ
ꯑꯩꯒꯤꯗꯤ ꯂꯣꯏ ꯂꯩꯍꯧꯈ꯭ꯔꯦ
ꯎꯝ ꯅꯪꯁꯨꯣ ꯔꯣꯅꯦ ꯌꯥꯗꯧꯔꯣꯂꯦ
ꯍꯣꯏ
ꯑ ꯍꯕꯅꯤ ꯋꯥꯔꯤ ꯁꯥꯕꯅ ꯉꯥꯏꯔꯣꯅꯦ ꯑꯗꯨꯗꯦ
ꯑꯗꯨꯒ ꯅꯣꯔꯋꯦꯒ ꯂꯩꯍꯧꯔꯦ ꯃꯣꯏꯗꯤ
ꯅꯣꯏ ꯍꯥ ꯂꯥꯟ ꯔꯣ
ꯍꯣꯏ ꯍꯂꯥꯟ ꯍꯜꯅꯤ ꯑ ꯇꯔꯤ ꯇꯨ ꯄꯤꯁ ꯋꯥꯔꯁ ꯆꯦ
ꯍꯥꯏꯇꯕꯁꯤꯡꯗꯤ ꯑꯗꯨꯝ ꯂꯥꯏ ꯍꯥꯎꯕ ꯇꯥꯔꯦꯗꯅ
ꯍꯩꯕꯅꯦ ꯍꯩꯕꯒꯤ ꯂꯩꯍꯧꯈꯤꯕꯅꯦ
ꯍꯩꯇꯕꯒꯤ ꯂꯥꯏꯍꯧꯕꯅꯦ ꯅꯪꯁꯨ ꯄꯪꯈ꯭ꯔꯦꯗ
ꯑꯩꯕꯅꯤꯗ
ꯁꯄꯦꯟꯦꯟꯒ ꯑꯥꯔꯖꯦꯟꯇꯤꯅꯥ ꯍꯥꯏꯕꯒꯤ ꯃꯣꯏ ꯀꯥꯕꯅꯦꯕ ꯅꯠꯇ꯭ꯔꯣ
ꯎꯝ
ꯍꯩꯇꯕꯁꯤꯡꯗꯤ ꯑꯗꯨꯝ ꯂꯥꯏꯍꯥꯎꯒꯗꯕꯅꯦ
ꯍꯌꯦ ꯍꯥꯏꯌꯦ ꯍꯥꯏꯌꯦꯦ
ꯅꯪꯁꯦ ꯌꯥꯔꯣꯏꯍꯦ ꯅꯪꯒꯤꯗꯣ ꯌꯥꯔꯣꯏꯅꯦ ꯕꯦꯛꯒ꯭ꯔꯥꯎꯟ ꯃꯈꯀꯣꯟ ꯌꯥꯝ ꯇꯥꯛꯏꯅꯦ
ꯎ ꯍꯥꯥ
ꯅꯪꯒꯤ ꯕꯦꯛꯒ꯭ꯔꯥꯎꯟ ꯃꯈꯣꯟ ꯌꯥꯝ ꯇꯥꯏꯌꯦꯕ
ꯀꯩ ꯀꯩ ꯇꯥꯒꯦ ꯍꯥꯏꯗꯤ ꯑꯩ
ꯐꯦꯟ ꯅꯪꯒꯤ ꯐꯦꯟ ꯅꯪ ꯅꯪ ꯐꯦꯟ ꯑꯣꯡꯕ ꯃꯨꯈꯟꯁꯨ ꯇꯥꯏꯌꯦ
ꯐꯦꯟꯗꯤ ꯐꯦꯟꯗꯤ ꯀꯩꯝꯇ ꯀꯥꯏꯔꯣꯏꯅ
ꯈꯪꯗꯦ ꯈꯪꯗꯦ ꯏꯗꯦ
ꯐꯦꯟꯗꯤ ꯁꯥꯕꯒꯤꯅꯦ
ꯎ ꯃꯥꯅꯦ ꯅꯪ ꯌꯥꯝ ꯁꯥꯕ꯭ꯔꯥꯅꯦ
ꯁꯥꯏꯌꯦꯦ ꯑꯩꯈꯣꯏꯗꯤꯌꯦ
ꯀ ꯀꯔꯤ ꯀꯗꯥꯏꯗꯅꯣ
ꯍꯈꯣꯏ ꯑꯥ ꯃꯄꯥꯟꯗ ꯂꯩꯕ ꯍꯧꯖꯤꯛꯁꯨ ꯇꯥꯕ꯭ꯔꯥ
ꯇꯥ ꯇꯥꯗ꯭ꯔꯦ ꯌꯥꯔꯦ ꯌꯥꯔꯦ ꯍꯥꯏꯖꯩꯗꯦ
ꯎꯝ ꯑꯗꯨ ꯑꯗꯨꯅꯦ
ꯍꯣꯏ ꯔꯣꯝꯗꯗꯤ ꯃꯥꯏꯁꯨ ꯃꯨꯠꯈ꯭ꯔꯦ ꯐꯦꯟꯁꯨ ꯁꯥꯔꯁꯨ ꯎꯄꯥꯏ ꯂꯩꯇ꯭ꯔꯦ
ꯅꯨꯡꯃꯥꯏꯇꯅꯦ
ꯅꯨꯡꯉꯥꯏꯇꯦ
ꯑꯩꯈꯣꯏꯗꯤ ꯃꯩꯁꯨ ꯃꯨꯠꯇꯦ ꯊꯥꯕꯗꯤ ꯌꯥꯝ ꯁꯥꯏ
ꯃꯄꯥꯟ ꯃꯄꯥꯟ ꯍꯥꯏꯔꯤꯁꯦ ꯀꯗꯥꯏꯗꯅꯣꯕ
ꯃꯄꯥꯟꯗ ꯍꯥꯏꯗꯤ ꯃꯄꯥꯟꯗ ꯂꯩꯕ
ꯎ
ꯎꯝ
ꯎꯝ ꯃꯄꯥꯥꯟꯅꯣꯌꯨꯝꯌꯨꯝ ꯍꯥ
ꯐꯨꯠꯕꯣꯜ ꯂꯩꯇꯦꯀꯣ
ꯑꯩꯇꯩ
ꯎꯝ
ꯑꯁ ꯂꯩꯥꯏꯔꯗꯤ ꯁ ꯉꯥꯏꯒꯗꯕꯅꯦ ꯕꯣꯡ ꯉꯥꯏꯕꯁꯦ ꯌꯥꯝ ꯋꯥꯔꯦꯅꯦ
ꯍꯌꯦꯡꯒꯤ ꯂꯩꯕ꯭ꯔꯥ
ꯅꯇ ꯍꯌꯦꯡꯁꯨ ꯍꯟꯆꯤꯠ ꯍꯥꯏꯕꯒꯨꯝ ꯇꯧꯋꯦ ꯍꯟꯆꯤꯠ ꯍꯟꯆꯤꯠ ꯕꯨꯝ ꯇꯧꯋꯦ ꯊꯥꯔꯠ ꯄ꯭ꯂꯦꯁꯀꯤꯀꯣ ꯏꯪꯂꯦꯟ ꯏ ꯀꯩꯅꯣ ꯐ꯭ꯔꯥꯟꯁ
ꯑꯣ
ꯅꯪ ꯅꯪꯗꯤ ꯏꯪꯂꯦꯟ ꯁꯞꯄꯣꯔꯠ ꯇꯧꯗ꯭ꯔꯣ
ꯇꯧꯗꯦ ꯑꯩꯗꯤ ꯇꯧꯅꯤꯡꯗꯦ ꯑꯩꯒꯤꯗꯤ ꯁꯞꯄꯣꯔꯠ ꯇꯧꯕ ꯁꯤꯔꯕꯅꯦ ꯌꯦꯡꯅꯤꯡꯗ꯭ꯔꯦ
ꯏꯪꯂꯦꯟꯗ ꯑꯃ ꯅꯨꯄꯥ ꯐꯖꯕ ꯂꯩꯔꯅ ꯅꯨꯄꯤꯁꯤꯡ ꯑꯗꯨꯝ ꯄꯣꯠ ꯇꯧꯅꯔꯤꯛꯏꯁꯤꯗ
ꯑꯩꯗꯤ ꯄꯥꯝꯗꯦ ꯑꯩꯅ ꯁꯞꯄꯣꯔꯠ ꯇꯧꯕ ꯑꯝꯇ ꯍꯤꯡꯗ꯭ꯔꯦ ꯑꯗꯨꯅ ꯌꯦꯡꯅꯤꯡꯗ꯭ꯔꯦ ꯑꯩꯗꯤ ꯌꯦꯡꯗꯦ
ꯅꯦꯔꯣ ꯅ ꯇꯧꯔ ꯅ ꯈ ꯇꯧꯔ ꯋꯥ
ꯍꯣꯏ
ꯄꯇ꯭ꯔꯦ ꯑꯅ ꯔꯣꯅꯥꯗꯕꯨ ꯍꯥꯏꯕ꯭ꯔꯅꯥꯕꯣꯁ ꯅꯥꯕ
ꯏꯁ ꯍꯥꯏꯕ꯭ꯔꯣꯌꯦ ꯍꯥꯏꯕꯅꯦ ꯍꯥꯏꯕꯅꯦ
ꯑꯩꯗꯤ ꯈꯪꯗꯦꯅꯦ ꯃꯥꯒꯤ ꯏꯁꯄ꯭ꯂꯦ
ꯑꯩꯕꯅꯦꯗ
ꯈꯪꯗ꯭ꯔꯦ ꯈꯪꯗ꯭ꯔꯦ ꯅꯣꯏꯁꯦ
ꯈꯪꯗ꯭ꯔꯦ ꯈꯪꯗ꯭ꯔꯦ
ꯅꯪꯒꯤ ꯀꯦꯋꯥꯂꯤꯒ
ꯑꯁ ꯋꯥꯂꯤꯗꯥ ꯑꯩ
ꯅꯪ ꯅꯪꯁꯨ ꯑꯅꯤ ꯄꯥꯏꯕ꯭ꯔꯕ
ꯄꯥꯏꯗꯦꯗ ꯑꯩꯗꯣ ꯀꯅꯥꯝꯇ ꯃꯤꯗꯣ ꯀꯅꯥꯝꯇ ꯂꯩꯇꯕꯒꯤ ꯒ꯭ꯔꯨꯞꯇ ꯊꯥꯕ ꯇꯟꯕ ꯑꯩꯗꯣ
ꯑꯗꯨꯅꯦ ꯑꯩꯁꯨ ꯉꯁꯤ ꯈꯛꯇꯅꯦ ꯒ꯭ꯔꯨꯞꯇ ꯊꯥꯕ ꯉꯁꯤ ꯃꯥꯏꯁꯨ ꯂꯥꯛꯇꯕꯅꯤꯅ ꯑꯗꯨꯝ ꯕꯣꯔꯤꯡ ꯁꯨꯅ ꯑꯩꯁꯨ ꯊꯕꯅꯦꯕ
ꯅꯣꯏꯗꯤ ꯂꯣꯏꯔꯝꯃꯅꯤꯅ ꯅꯪꯒꯤꯗꯤ
ꯑꯩꯁꯨ ꯏꯃꯥꯟꯅꯕ ꯑꯃꯈꯛ ꯂꯩꯌꯦꯕ ꯃꯥꯅ ꯃꯥꯒ ꯑꯗꯨꯝ ꯇꯧꯅꯕ ꯑꯩꯁꯨ ꯃꯤ ꯑꯇꯧꯕꯗ ꯑꯗꯨꯝ ꯀꯥꯎꯅꯗꯦ
ꯍꯣꯏ ꯑꯩꯅ ꯏꯃꯥꯟꯅꯕꯤꯅ ꯃꯥꯅ ꯍꯥꯞꯆꯤꯜꯂꯝꯃꯒ ꯕꯥꯅꯤ ꯑꯗꯨꯝ ꯇꯧꯁꯤꯀꯣ ꯍꯥꯏꯔꯒ ꯃꯥꯅ ꯊꯣꯛꯈ꯭ꯔꯦ ꯃꯥꯗꯤ ꯌꯥꯎꯗ꯭ꯔꯦ ꯑꯗꯨꯒꯤ ꯑꯩꯗꯣ ꯏꯇꯣꯝ ꯂꯩꯍꯧꯕ ꯑꯗꯨꯒꯤ ꯑꯩꯁꯨ ꯇꯟꯗꯅ ꯀꯅꯥꯝꯇꯅ ꯇꯧꯗꯦ ꯉꯔꯥꯡ ꯃꯣꯏꯅ ꯒ꯭ꯔꯨꯞꯇ ꯀꯩꯅꯣ ꯐꯥꯔꯁꯇ ꯀꯩꯅꯣꯅ ꯍꯥꯏꯔꯛꯑꯦ ꯎ ꯅꯪꯒꯤꯗꯣ ꯂꯣꯏꯁꯤꯜꯂꯣ ꯍꯥꯏꯕ ꯑꯩꯅ ꯑꯩꯗꯤ ꯀꯣꯜ ꯇꯧꯅꯕ ꯃꯤ ꯀꯅꯥꯝꯇ ꯂꯩꯒ ꯇꯕ ꯑꯗꯨꯒ ꯃꯥꯅ ꯅꯣꯏ ꯒ꯭ꯔꯨꯞꯇ ꯍꯥꯏꯕꯤꯔꯦ ꯒ꯭ꯔꯨꯞꯇ ꯍꯥꯏꯔꯒ ꯃꯤ ꯈꯔ ꯑꯗꯨꯝ ꯃꯦꯁꯦꯁ ꯊꯥꯔꯛꯑꯦ ꯑꯗꯨꯒ ꯑꯗꯨꯝ ꯀꯣꯜ ꯇꯧꯔꯦ
ꯎꯝ ꯉꯁꯨ ꯉꯁꯤ ꯈꯛꯇꯅꯦ ꯈ꯭ꯔꯨꯇ ꯊꯥꯕ ꯉꯁꯤ ꯁꯨ ꯃꯥꯏꯁꯨ ꯃꯨꯠ ꯈꯔꯕꯅꯤꯅ ꯁꯤ ꯕꯣꯔꯤꯡ ꯆꯒꯥꯏꯅ ꯆ ꯇꯥꯕꯅꯦꯕ
ꯃꯩ ꯅꯨꯡꯉꯥꯏꯇꯕ꯭ꯔꯥ
ꯑꯩꯈꯣꯏꯁꯨ ꯎꯝ ꯏꯝꯐꯥꯜꯗꯅꯦ ꯍꯧꯁꯛ ꯃꯥꯏ ꯃꯨꯠꯈ꯭ꯔꯕ ꯀꯨꯏꯔꯦ ꯄꯨꯡ ꯑꯃ ꯐꯥꯔꯦ
ꯎꯝ
ꯅꯣꯡꯁꯨ ꯈꯔ ꯈꯔ ꯇꯥꯕꯅꯤꯅꯀꯣ ꯈꯪꯗ꯭ꯔꯦꯅꯦ ꯃꫭꯏ
ꯍꯣꯏꯅꯦ
ꯅꯪꯗꯤ ꯃꯩꯇꯩꯔꯣ
ꯅꯠꯇꯦ
ꯀꯩꯖꯇꯤꯅꫭ ꯑꯗꯨꯗꯤ
ꯀꯔꯤ ꯃꯥꯜꯂꯤ ꯀꯔꯤ‌ ꯇꯔꯥꯞ ꯃꯥꯜꯂꯤ‌ꯍꯥꯏꯔ
ꯅꯪꯁꯦ ꯅꯦꯄꯥꯂꯤ ꯒꯨꯝꯕꯁꯨ ꯃꯥꯜꯂꯤꯅꯦ ꯑꯁ‌ꯦꯕ ꯅ‌ꯦꯄꯂꯤ ꯃꯥꯟꯂꯤꯅ ꯅꯪꯒꯤ ꯈꫭꯜꯖ‌‌ꯦꯜꯗꯨꯗꯤ
ꯑ‌ꯥꯏꯁ ꯅꯠꯇꯦ ꯅꯠꯇꯦ
ꯅꯪꯒꯤ ꯃꯤꯡ ꯇꯧꯃꯦ ꯉꯥꯏꯈꯣꯀꫭ ꯅꯪꯒꯤ ꯃꯤꯡꯗꯧ ꯌꯦꯡꯗ ꯑꯪꯁꯣꯡ ꯗꯥꯔꯤꯡ
ꯎꯝ
ꯑ
ꯑꯗꯨꯒꯨꯝꯕ ꯃꯃꯤꯡ ꯇꯥꯕ ꯁꯨꯡꯐꯝ
ꯀꯔꯤꯅꫭ ꯑꯗꯨꯗꯤ
ꯍꯥꯥ
ꯗꯔꯤꯡ ꯉꯥꯏꯈꯣ ꯉꯥꯏꯈꯣ ꯌꯦꯡꯒ‌ꯦ ꯗꯔꯤꯡ ꯇꯥꯗ꯭ꯔꯤꯗ
ꯃꯥꯅꯦ ꯅꯪ ꯍꯥꯏꯕꯗꯨ ꯆꯨꯝꯗꯣꯏꯅꯦ
ꯃꯔꯤꯡ ꯅꯠꯇ꯭ꯔꯣ
ꯍꯣꯏ ꯃꯥꯅꯦ ꯃꯃꯤꯡꯗ ꯈꯪꯉꯝꯅꯤꯗ
ꯃꯔꯤꯡꯕꯨꯗꯤ ꯇꯥꯔꯦ
ꯍꯣꯏ ꯑꯗꯨꯅꯦ
ꯑꯩꯈꯣꯏ ꯔꯣꯝꯗꯗꯤ ꯃꯔꯦꯡꯁꯨ ꯂꯩꯇꯕ ꯑꯗꯨꯒꯤꯅꯦ ꯑꯩ ꯏꯝꯐꯥꯜ ꯂꯥꯛꯄꯗꯒꯤꯗꯤ ꯇꯥꯕꯅꯦ ꯃꯔꯦꯡꯁꯨ
ꯅꯪꯗꯤ ꯀꯥꯏ ꯂꯣꯝꯗ ꯂꯩ ꯀꯥꯏꯗ ꯂꯩꯕ ꯅꯣꯏꯒꯤꯗꯤ ꯅꯣꯏꯒꯤ ꯈꯨꯟꯗꯤ
ꯑꯇ ꯑ ꯇ ꯃꯦꯣ ꯀꯃꯦꯅ
ꯑꯣ ꯏꯁ ꯊꯥꯞꯄꯤꯅ‌ꯦ
ꯎꯝ
ꯑꯣ ꯇꯃꯦꯡꯂꯣꯡꯗꯗꯤ ꯑꯩꯅ ꯍꯥꯏ ꯁ꯭ꯀꯨꯜ ꯇꯝꯂꯤꯉꯩꯗ ꯏꯃꯥꯟꯅꯕ ꯑꯃ ꯂꯩꯕꯅꯦ
ꯀꯅꯥꯃꯤꯡ
ꯑ ꯖꯣꯏ ꯀꯧꯕꯅꯦ ꯑꯗꯨ ꯅꯣꯏ ꯈꯨꯟꯗꯗꯤ ꯈꯪ ꯇꯃ‌ꯦꯡ ꯀꯃꯥꯏ ꯀꯧ ꯈꯨꯟꯗꯤ ꯈꯪꯗꯦꯀꯣ ꯑꯩ
ꯇꯃꯦꯡꯂꯣꯡ ꯍꯥꯏꯕꯁꯨ ꯑꯁ ꯆꯥꯎꯕꯅꯤꯅꯀꯣ
ꯍꯣꯏ ꯍꯣꯏ ꯆꯥꯎꯕꯅꯦ ꯈꯪꯗꯦ ꯈꯪ ꯃꯥ ꯃꯐꯝꯗꯤ ꯈꯪꯗꯦ ꯑꯩ ꯇꯃꯦꯡꯂꯣꯡꯗꯩꯅꯤ ꯍꯥꯏꯕꯈꯛ ꯈꯪꯉꯦ
ꯃꯥ ꯇꯃꯦꯡꯂꯣꯡ ꯀꯩꯅꯣ ꯇꯥꯎꯟꯗ ꯂꯩꯔꯗꯤ ꯑꯗꯨꯝ ꯈꯪꯕꯤꯒꯅꯤ ꯑꯩꯈꯣꯏ ꯈꯪꯉꯝꯈꯅꯤꯕ ꯑꯩꯗꯤ ꯕꯖꯥꯔꯗꯒꯤꯅꯦꯕ
ꯕꯣꯔꯗꯤꯡꯗ ꯂꯩꯃꯤꯟꯅꯔꯛꯄꯅꯦꯕ
ꯀꯩ ꯏꯁꯀꯨꯜꯗ ꯇꯝꯕꯔꯥ ꯅꫭꯏ
ꯑꯥ ꯁꯦꯟ ꯖꯣꯔꯁꯀꯤ ꯋꯥꯡꯈꯩ ꯈꯪꯕ꯭ꯔꯥ ꯁꯦꯟ ꯖꯣꯔꯁ ꯁ꯭ꯀꯨꯜ ꯋꯥꯡꯈꯩ
ꯈꯪꯗ‌ꯦ ꯍꯥꯏ ꯏꯁꯀꯨꯜ ꯍꯥꯠ ꯍꯥ ꯑꯣ ꯑꯥ ꯀꯩꯅꯣꯗꯤ ꯏꯂꯦꯚꯦꯟ ꯇꯨꯋꯞꯇꯤ ꯌꯥꯗ ꯀꯥꯏꯗ ꯇꯝꯕ꯭ꯔꯥ
ꯑꯗꯨꯁꯨ ꯅꯪ ꯈꯪꯉꯔꯣꯏꯗ
ꯀꯗꯥꯏꯗ ꯑꯗꯨꯁꯨ ꯏꯝꯐꯥꯜꯗꯔꯣ
ꯎꯝ
ꯑꯩꯁꯨ ꯍꯥꯏꯁ ꯑꯥꯔ ꯗꯤꯗ ꯇꯝꯃꯦ ꯂꯦꯚꯦꯟ ꯇꯨꯋꯦꯜꯗꯤ
ꯑꯣ ꯅꯪꯗꯤ ꯍꯧꯖꯤꯛꯇꯤ ꯀꯩꯗꯧꯔꯤꯕ
ꯑꯩꯔꯣ
ꯎꯝ
ꯑꯁ ꯍꯥꯏꯗꯣꯛꯄ ꯌꯥꯗꯦꯗ
ꯑꯁ ꯀꯩꯅꯣꯅꯦ ꯍꯥꯏꯗꯣꯛꯄ ꯌꯥꯗꯕꯁꯤꯕꯣ
ꯌꯥꯝ ꯂꯨꯕ ꯊꯕꯛꯅꯦꯕ
ꯑꯁ ꯂꯨꯔꯝꯃꯣꯏꯗ ꯅꯠ ꯅꯠꯇꯦ ꯅꯠꯇꯦ ꯀꯔꯤ ꯇꯧꯕꯅꯣ ꯍꯥꯏꯗꯤ ꯍꯧꯖꯤꯛ ꯍꯧꯖꯤꯛ ꯅꯪ ꯀꯣꯂꯦꯖ ꯀꯥꯕ꯭ꯔꯥ ꯅꯠꯇ꯭ꯔꯒꯅ ꯀꯣꯂꯦꯖ ꯂꯣꯏꯈ꯭ꯔꯕ꯭ꯔꯥ ꯍꯥꯏꯕꯅꯤꯗ
ꯑꯥ ꯑꯥ ꯀꯣꯂꯦꯖ ꯂꯣꯏꯕꯗꯤ ꯆꯍꯤ ꯑꯅꯤ ꯐꯥꯔꯦꯗ ꯒ꯭ꯔꯦꯖꯨꯌꯦꯁꯟ ꯂꯣꯏꯕꯗꯤ ꯇꯨ ꯊꯥꯎꯖꯟ ꯇ꯭ꯋꯦꯟꯇꯤ ꯐꯣꯔꯗ ꯂꯣꯏꯒ꯭ꯔꯦ ꯒ꯭ꯔꯦꯖꯨꯌꯦꯁꯟꯕꯨꯗꯤ
ꯑꯣ
ꯅꯪꯗꯤ
ꯑꯩꯗꯤ ꯀꯣꯂꯦꯖ ꯀꯥꯔꯤꯗ
ꯁꯦꯃꯤꯁꯇꯔ ꯀꯌꯥꯅꯣ
ꯐꯥꯔ꯭ꯁ ꯅꯦ
ꯑꯁ ꯑꯗꯨꯗꯗꯤ ꯍꯥꯎꯕꯗ ꯉꯥꯏꯔꯤꯅꯦ
ꯍꯧꯕꯗ ꯉꯥꯏꯔꯤ
ꯀꯣꯂꯦꯖꯗꯤ ꯀꯗꯥꯏꯗ ꯇꯝꯕ꯭ꯔꯅꯦ
ꯎꯝ ꯀꯩꯅꯣꯗ ꯏꯁꯇꯦꯟꯗ꯭ꯔꯠ ꯈꯝꯕ꯭ꯔꯥ
ꯀꯣꯂꯦꯖ ꯁꯇꯦꯟꯗꯔ꯭ꯠ
ꯏꯁꯇꯦꯟꯗꯔ꯭ꯠ ꯀꯣꯂꯦꯖ ꯈꯪꯕ꯭ꯔꯥ ꯍꯥꯏꯕ
ꯑꯗꯨꯗꯤ ꯏꯝꯐꯥꯜꯗ ꯅꯠꯇ꯭ꯔꯣ
ꯃꯥꯅꯦ ꯃꯥꯅꯦ ꯏꯝꯐꯥꯜꯗꯅꯦ
ꯅꯪꯅ ꯃꯄꯥꯟ ꯂꯝ ꯍꯥꯏꯔꯒ
ꯍꯣꯏ ꯃꯄꯥꯟ ꯂꯝ ꯅꯥ ꯑꯗꯨ ꯇꯝꯕꯀꯣ ꯍꯥꯟꯅ ꯑꯗꯨꯝ ꯍꯥꯟꯅ ꯑꯗꯨꯗ ꯇꯝꯂꯝꯕ
ꯑꯥ ꯑ ꯑꯥ ꯑꯥ ꯑꯥ
ꯇꯝꯂꯝꯃꯒ ꯑꯗꯨꯒ ꯑꯩꯗꯣ ꯑꯦꯛꯖꯥꯝ ꯑꯃ ꯊꯥꯕꯀꯣ
ꯑꯥ
ꯑꯗꯨꯒ ꯃꯄꯥꯟꯗ ꯆꯪꯈꯤꯕ ꯑꯗꯨꯒ
ꯑꯁ ꯀꯣꯂꯦꯖꯇꯤ ꯇꯣꯛꯑꯦ ꯑꯗꯨꯗꯤ
ꯇꯣꯛꯈ꯭ꯔꯦ ꯇꯣꯛꯁꯨ ꯇꯣꯛꯈ꯭ꯔꯦ ꯂꯣꯏꯁꯨ ꯂꯣꯏꯈ꯭ꯔꯦ
ꯎꯝ ꯀꯥꯏ ꯊꯕꯛꯅꯣꯕ ꯅꯪ
ꯃꯤ ꯃꯤꯅ ꯂꯣꯏ ꯃꯤꯅ ꯂꯣꯏꯕꯤꯕꯅꯦ ꯑꯩꯅ ꯂꯣꯏꯕ ꯅꯠꯇꯦ
ꯑꯗꯨꯅꯦ ꯅꯪ ꯍꯟꯗꯛ ꯆꯪ꯭ꯒꯔꯤꯕ ꯊꯕꯥꯛꯇꯣ ꯀꯩ ꯊꯕꯛꯅꯣꯕ
ꯀꯣꯂꯦꯁ ꯀꯥꯕꯅꯤ ꯍꯥꯏꯔꯒ
ꯑꯥ ꯅꯪꯅ ꯊꯕꯛ ꯆꯪꯉꯦ ꯍꯥꯏꯔꯒ
ꯑꯦ ꯑꯩ ꯊꯕꯛ ꯆꯪꯉꯤ ꯍꯥꯏꯗꯦꯗ ꯑꯦꯛꯖꯥꯝ ꯊꯥꯔꯒ ꯆꯪꯕꯅꯤ ꯍꯥꯏꯕꯅꯤꯗ
ꯑꯥ ꯑꯥ ꯑꯥ ꯑꯥ ꯑꯥ ꯑꯩ ꯇꯥꯕꯅ ꯁꯨ ꯑꯩ ꯑꯩꯅ ꯁꯣꯏꯈꯤꯕꯅꯦ ꯑꯗꯨꯗꯤ ꯑꯩ ꯑꯩ ꯇꯥꯕꯅ ꯁꯣꯏꯈꯤꯕꯅꯦꯕ
ꯎꯝ ꯇꯥꯕ ꯅꯪꯒꯤ ꯅꯔꯜꯅꯤꯀꯣ ꯑꯗꯨꯗꯤ
ꯃꯥꯅꯦ ꯃꯥꯅꯦ
ꯑꯗꯨꯅꯦ ꯍꯣꯏ ꯍꯣꯏ ꯍꯣꯏ ꯁꯔꯦ ꯁꯣꯔꯦꯅ
ꯉꯥꯛꯄꯤꯤꯒꯅꯤꯗꯅ
ꯉꯥꯛꯄꯤꯔꯦ ꯉꯥꯛꯄꯤꯔꯦ
ꯑꯗꯨ ꯑꯗꯨꯅꯦ ꯑꯗꯨ ꯑꯗꯨꯅꯦ ꯆꯍꯤꯍꯤꯗ ꯀꯌꯥ ꯁꯨꯔꯦꯦ
ꯑꯉꯥꯡ ꯑꯣꯏꯔꯤꯗ ꯑꯗꯨꯗꯤ
ꯀꯨꯟ ꯑꯅꯤ ꯀꯨꯟ ꯑꯍꯨꯝꯗꯤ ꯁꯨꯔꯝꯔꯕꯅꯤꯗ
ꯀꯨꯟ ꯑꯅꯤ ꯀꯨꯟ ꯑꯍꯨꯝ ꯁꯨꯗ꯭ꯔꯤ ꯀꯨꯟ ꯑꯃ ꯁꯨꯅꯕ ꯀꯟꯅ ꯍꯣꯠꯅꯔꯤ
ꯎꯝ
ꯍꯅ ꯍꯅ
ꯎꯝ
ꯐꯟꯅꯕꯂꯦ ꯄꯌꯥꯗꯦ ꯄꯄ ꯅꯨꯃꯦꯗꯤ ꯑ ꯀꯔꯝꯕ ꯊꯥꯗꯅꯣ ꯗꯦ ꯀꯌꯥꯗꯅꯣ
ꯆꯍꯤ ꯂꯣꯏꯔꯝꯗꯥꯏꯗ
ꯑꯁ ꯑꯗꯨꯗꯤ ꯋꯥꯠꯂꯤꯗ ꯅꯪꯁꯦ
ꯄꯠꯇꯔꯤꯗ
ꯍꯥꯏꯗꯤ ꯑ
ꯅꯪꯗꯤ ꯀꯌꯥ ꯁꯨꯔꯦ
ꯍꯥꯏꯔ ꯀꯨꯟ ꯅꯪ ꯒꯁ ꯇꯥꯎ꯭ꯔꯣꯅꯦ